ꯍꯜꯂꯣ
ꯑꯥꯎ ꯇꯥꯏ ꯇꯥꯏ
ꯍꯜꯂꯣ ꯍꯜꯂꯣ ꯇꯥꯕꯣ ꯍꯜꯂꯣ
ꯇꯥꯌꯦ
ꯑꯣ ꯇꯥꯏꯌꯦ ꯇꯥꯏꯌꯦ
ꯑ ꯑꯗꯨꯝ ꯐꯖꯅ ꯇꯥꯕ ꯅꯠꯇ꯭ꯔꯣ
ꯈꯔ ꯈꯔ ꯆꯞꯅꯗꯤ ꯇꯥꯏꯌꯦ
ꯎꯝ ꯈꯔꯗꯤ ꯇꯞꯄꯕꯗꯤ ꯅꯥꯀꯣꯡꯗ ꯅꯝꯁꯤꯜꯂꯒ ꯊꯝꯃ
ꯏꯀꯣꯆ ꯄꯩ ꯇ ꯑꯗ ꯇꯧꯋ ꯇꯥꯔꯕ꯭ꯔꯣ ꯇꯌꯦ ꯑꯣ ꯇꯥꯔꯦ ꯇꯥꯔꯦ ꯎꯝ ꯎꯝ ꯏꯣ ꯆꯥꯂꯤꯅꯦ ꯏꯀꯣ ꯍꯣꯏ ꯀꯩ ꯖꯥꯅ ꯈꯪꯗꯦ ꯑꯩꯅ ꯉꯥꯡꯕꯁꯦ ꯑꯩꯉꯣꯟꯗ ꯑꯃꯨꯛ ꯇꯥꯕ ꯍꯕꯗꯤ ꯀꯔꯤꯟ ꯍꯧꯗꯦ ꯑꯣ ꯀꯔꯤꯗꯥꯡ ꯆꯥꯔꯒꯦ ꯀꯃꯥꯏꯅ ꯇꯧꯔꯒꯦ ꯉꯔꯥꯡ ꯅꯨꯡꯗꯥꯡ ꯀꯣꯛ ꯊꯣꯡꯕ ꯇꯥꯏꯌꯦ ꯑꯗꯨꯗꯣ ꯈꯔ ꯈꯜ ꯂꯦꯝꯍꯧꯕꯗꯣ ꯉꯁꯤ ꯑꯃꯨꯛ ꯑꯌꯨꯛꯇ ꯑꯗꯨꯒ ꯇꯧꯔꯒ ꯏꯔꯣꯃꯒ ꯀꯣꯛ ꯊꯣꯡꯕꯒ ꯇꯥꯏꯌꯦ ꯑꯣꯪꯄ ꯑꯩꯗꯤ ꯁꯒꯣꯜ ꯍꯋꯥꯏꯒꯄꯥꯟꯒ ꯊꯣꯡ ꯀꯅꯥ ꯊ ꯀꯣꯏꯅꯃꯅ
ꯀ
ꯑ ꯌꯥꯎꯁꯨ ꯍꯅꯤ ꯌꯥꯎꯗ ꯑꯃꯃ ꯃꯦꯂ ꯎꯝ ꯑꯗꯨꯃꯥꯏꯅ ꯇꯧꯔ ꯆꯥꯏ ꯅꯣꯡ ꯆꯨꯕ꯭ꯔꯣ ꯅꯣꯏ ꯑꯗꯨꯗ ꯍꯧꯖꯤꯛ ꯈꯔ ꯈꯔ ꯈꯔ ꯈꯔ ꯃꯆꯥ ꯃꯆꯥ ꯇꯨꯔꯦ ꯅꯣꯏꯔꯣꯝꯗꯤ ꯆꯨꯕ꯭ꯔꯣ ꯑ ꯑꯩꯈꯣꯏꯁꯨ ꯉꯁꯥꯏ ꯁꯥꯔꯝꯕꯅꯦ ꯍꯧꯖꯤꯛ ꯅꯣꯡꯃ ꯀꯨꯞ ꯃꯀꯨꯞ ꯁꯨꯔꯛꯑꯦ ꯎ
ꯂꯧꯗꯤ ꯅꯣꯏ ꯂꯧ ꯆꯠꯄ ꯈꯣꯠꯄ ꯀꯃꯥꯏꯅ ꯇꯧꯔꯒꯦ ꯂꯧ ꯆꯠꯄꯗꯣ ꯍꯧꯖꯤꯛ ꯆꯠꯨ ꯇꯧꯕꯅꯦ ꯑꯗꯣ ꯅꯣꯡꯗ ꯆꯨꯁꯜꯂꯦ ꯑꯗꯨꯅ ꯅꯣꯡ ꯈꯔ ꯍꯥꯡꯉꯒ ꯈꯔ ꯉꯍꯥꯟ ꯂꯩꯗ ꯑꯣꯖꯥꯒ ꯑꯩꯒ ꯇꯧꯔꯒ ꯆꯠꯂꯒ ꯂꯧꯁꯤ ꯂꯧꯔꯤꯌꯥ ꯌꯥꯟꯗꯣ ꯠꯇ ꯑꯗꯨ ꯑꯗꯨ ꯇ ꯊ ꯎ ꯂꯧꯗꯤ ꯈꯣꯏꯈ꯭ꯔꯣ ꯀꯌꯥ ꯍꯥꯏꯔ ꯈꯣꯏꯈ꯭ꯔꯒꯦ ꯂꯧꯗꯤ ꯑꯅꯤ ꯍꯗ꯭ꯔꯦ ꯅꯗꯨꯒ ꯋꯥꯔꯂ ꯌꯦ ꯅꯣꯏꯗꯤꯦ ꯀꯩꯀꯩ ꯂꯣꯏꯔꯒꯦ ꯅꯣꯏꯗꯤ ꯑꯩꯈꯣꯏꯗꯤ ꯈꯣꯕꯥꯅ ꯂꯧꯔꯥꯡ ꯆꯠꯂꯤ ꯂꯧ ꯀꯟꯅ ꯁꯨꯔꯤꯌꯦ ꯉꯔꯥꯡ ꯅꯨꯃꯤꯠ ꯍꯨꯝꯅꯤ ꯁꯨꯔꯦ ꯍꯥꯏ ꯅꯩꯗ꯭ꯔꯤ ꯑ ꯍꯌꯦ ꯀꯩꯅꯣ ꯃꯦꯆꯤꯟ ꯂꯥꯛꯀꯅꯤ ꯍꯥꯏꯌꯦꯕꯀꯣ ꯑꯗꯨ ꯃꯦꯆꯤꯟꯗꯣ ꯂꯥꯛꯑꯒ ꯇꯧꯅꯤ ꯍꯥꯏꯌꯦ ꯈ ꯑꯍꯨꯝꯂꯛ ꯁꯨꯕ ꯈꯣꯏꯕꯅꯤ ꯍꯥꯏ ꯀꯣꯏꯁꯨ ꯑꯍꯨꯝ ꯁ ꯍꯥꯏ ꯑꯗꯨꯗꯤꯅ ꯍꯥꯏ ꯍꯧꯗꯤ ꯐꯧ ꯀꯩ ꯐꯧ ꯊꯥꯗꯣꯏꯅꯣ ꯍꯟꯗꯛꯇꯦ ꯍꯟꯗꯛꯇꯤ ꯈꯝꯕ ꯊꯥꯔꯒꯦ ꯎꯝ ꯈꯝꯕ ꯀꯧꯕ ꯂꯩꯕ꯭ꯔꯥ ꯈꯡꯗꯦ ꯂꯝ ꯈꯔ ꯈꯔ ꯈꯡꯕꯗꯤ ꯀꯅꯒꯗꯕ ꯎꯝ ꯍꯥ ꯍꯥꯎꯋꯦ ꯍꯥꯏꯕ꯭ꯔꯣ ꯈꯡꯕꯗꯨꯕꯪ ꯈꯝꯕ ꯆꯥꯕꯗꯣ ꯐꯛꯇ ꯌꯥꯝ ꯐ ꯊꯝꯕꯗꯧꯅ ꯎꯝꯝ ꯍꯣꯏ ꯍꯣꯏ ꯆꯟ꯭ꯔꯦꯅ
ꯍꯣꯏꯗꯦ ꯍꯥꯗꯠꯕꯗꯤ ꯍꯗꯤ ꯀꯩ ꯐꯥꯔꯅꯤ ꯍꯥꯏꯒ ꯊꯥꯏꯕꯤ ꯊꯗꯣꯏꯔꯣ ꯀꯣꯏ ꯍꯥ ꯅꯊꯥ ꯈꯡꯗꯦ ꯈꯣꯏꯗꯤ ꯍꯥꯟꯅ ꯊꯥꯕ ꯑꯗꯨꯝ ꯊꯗꯣꯏ ꯑꯣꯏꯔꯝꯅꯤ꯫ ꯀꯅ ꯌꯥꯇ꯭ꯔꯥꯔꯣ ꯀꯩꯅꯣ ꯇꯝꯐꯥ
ꯇꯝꯐꯥ ꯐꯥꯎ
ꯊꯣꯏꯕꯤ ꯑꯣꯏꯅꯥ ꯊꯣꯏꯕꯤ ꯐꯎ ꯊꯣꯏꯕꯤ ꯐꯥꯎꯁꯨ ꯂꯩꯕꯅꯦ ꯈꯡꯗꯦ ꯍꯥꯏꯦ ꯑꯗꯨꯗꯤ ꯗꯦꯕꯤ ꯀꯤꯔ ꯊꯣꯏꯕꯤ ꯑꯣꯏꯅꯥ ꯍꯔꯦ ꯍꯥꯗꯨ
ꯀꯩ ꯍꯕ
ꯀꯩ ꯍꯕ ꯀ ꯊ ꯐꯒ ꯇ꯭ꯕꯔꯣ ꯑ ꯇꯥꯏ ꯇꯥꯏ ꯍꯥ ꯕꯕꯥꯗ ꯊꯣꯏꯖꯤ ꯐꯧꯗꯣꯑꯣꯏꯅꯥ ꯊꯥꯒꯦ ꯍꯥꯏꯌꯨꯗꯅ ꯎꯝ ꯍꯣꯏ ꯈꯣꯏꯒꯤ ꯑꯣꯏꯅ ꯊꯥꯔꯁꯦ ꯍꯟꯗꯛꯇꯛꯇꯅ ꯅꯣꯡ ꯆꯨꯨꯔ ꯌꯦꯅꯦ ꯌꯦ ꯀꯣꯏꯁꯤꯗꯖꯤꯦ ꯎꯝ ꯀꯕꯤꯔꯁꯨ ꯆꯨꯔꯦ ꯑꯩꯔꯤꯔꯤ ꯒꯥꯔꯤ ꯇꯌꯥ ꯄꯣꯛꯈꯥꯏꯕꯗꯣ ꯑꯗꯤ ꯇꯦ ꯄꯣꯛꯈꯥꯏꯕ ꯑꯗꯨꯗꯣ ꯁꯦꯝꯃꯨꯒꯦ ꯇꯧꯕꯅꯦ ꯗꯦꯜꯂꯤ ꯍ ꯍꯝꯗꯣ ꯑ ꯑꯥ ꯑꯗꯨꯗꯣ ꯊꯣꯡ ꯍꯥꯡꯍꯧꯗꯦꯕ ꯑꯥ ꯁꯥꯏꯀꯜ ꯍꯥꯟꯅ ꯊꯧꯔꯒꯌꯦꯗ ꯄꯣꯈꯥꯏꯕ ꯍꯥꯏꯁꯦ ꯇꯦꯔꯥ ꯄꯣꯈꯥꯏꯕ ꯍꯥꯏꯁꯦ ꯀꯩꯅꯣ ꯇꯧꯕ꯭ꯔꯕ ꯊꯧꯕ ꯌꯥꯗ꯭ꯔꯕ꯭ꯔꯥꯕ ꯀ ꯀꯣꯈꯥꯏꯕ ꯍꯥꯏꯕꯗꯤ ꯅꯨꯡꯁꯤ ꯌꯥꯎꯍꯧꯗ꯭ꯔꯦ ꯍꯥꯏꯕ ꯄꯝꯆ ꯇꯥꯔꯦ ꯗꯦ ꯍꯥꯏꯗꯤ ꯈꯔ ꯑꯗꯨꯝ ꯊꯧꯕ ꯌꯥꯔꯤꯕ꯭ꯔꯥ ꯇꯥꯔꯦ ꯖꯣꯄꯤ ꯑꯁꯡꯕ ꯑꯃꯥ ꯇꯔꯗ ꯊꯤꯟ ꯂꯩꯔꯝꯃꯤ
ꯋꯥꯍ ꯀꯃꯥꯏ
ꯀꯃꯥꯏꯅ ꯇꯧꯖꯅꯣ ꯅꯍꯥꯟ ꯅ ꯂꯄꯩꯗꯤꯗ ꯇꯔ ꯆꯂ ꯈꯪꯗꯦ ꯑꯗꯨꯅ ꯇꯧꯕꯤꯅ ꯑ ꯏꯁꯂꯝꯕꯤꯗꯥ
ꯂꯝꯕꯤꯗ ꯌꯥꯔꯛꯇ꯭ꯔꯤꯗꯣ ꯌꯥꯔꯛꯇ꯭ꯔꯤꯗꯣ ꯍꯥꯏꯌꯦ
ꯂꯝꯕꯤꯗ ꯀꯩꯝ ꯇꯧꯔꯛꯇ꯭ꯔꯤꯗꯣ ꯐꯩ ꯎꯝ
ꯎ
ꯅꯣꯡꯁꯦ ꯅꯨꯡꯁꯤꯠ ꯈꯔ ꯌꯥꯎꯏꯤꯅꯦ ꯎ ꯅꯣꯏꯒꯤꯗꯤ ꯑꯩꯅꯧ ꯃꯨꯜꯂꯕ
ꯀꯦꯍꯕ
ꯍꯩꯅꯧꯗꯣ ꯃꯨꯜꯂꯦ ꯈꯔꯗꯤ ꯆꯥꯅꯤꯡꯕ꯭ꯔꯣ ꯑꯩꯂ ꯊ ꯑꯣ ꯀꯩꯅꯣ ꯈꯔꯕꯨ ꯃꯨꯜꯂꯦ ꯑꯗꯨ ꯇꯤꯟ ꯌꯥꯝ ꯆꯥꯏꯅꯦ ꯑꯩꯈꯣꯏꯒꯤ ꯇꯨꯡꯆꯥ ꯆꯥꯗꯕ ꯍꯥꯏꯩꯅꯅꯕꯗ ꯈ ꯍꯣꯏ ꯄꯥꯝꯃꯨꯏꯀꯣ ꯑꯗꯨꯗꯣ ꯜ ꯑꯝ ꯩꯅꯃꯥꯡꯒꯤꯦꯗ ꯇꯤꯟꯁꯤ ꯆꯥꯈ꯭ꯔꯕꯅꯦ ꯑꯗꯨꯒꯤꯗꯤ ꯇꯤꯟꯕꯇꯪ ꯉꯥꯏꯔꯦ ꯍ ꯄꯃ ꯌꯦ ꯌꯥꯅ ꯌꯥ ꯣꯗ ꯄꯣ ꯌꯦꯡꯗꯦꯗ ꯅꯪ ꯌꯦꯡꯕ꯭ꯔꯣ ꯌꯦ ꯀꯃꯥꯏꯅ ꯇꯧꯈ꯭ꯔꯒꯦ ꯑꯗꯨꯗꯤ ꯎꯝ ꯗ ꯗ꯭ꯔꯣ ꯆꯜꯂꯦ ꯑꯍꯥꯟꯕꯗ ꯀꯩꯅꯣꯃ ꯀꯣꯟꯅ ꯒꯣꯜ ꯑꯃꯒ ꯆꯜꯂꯦ ꯑꯣ ꯒꯣ ꯑꯃ ꯍꯥꯟꯊꯣꯛꯑꯦ ꯑꯗꯨꯒ ꯑꯗꯨꯝ ꯆꯥꯟꯅꯕ ꯉꯝꯗꯗꯨꯅ ꯗ꯭ꯔꯣ ꯆꯠꯂꯦ ꯑꯣ ꯑꯗꯨꯗꯤ ꯗ꯭ꯔꯣ ꯆꯠꯂꯗꯤ ꯃꯣꯏꯁꯦ ꯀꯃꯥꯏꯅ ꯇꯧꯗꯣꯏꯅꯣꯕ ꯆꯂꯗꯤ ꯄꯣꯏꯟ ꯋꯥꯟ ꯋꯥꯟ ꯑꯣ ꯍꯥꯏꯗꯤ ꯄꯣꯏꯅ ꯑꯣꯏꯅ ꯄꯨꯂꯞ ꯂꯥꯛꯇꯣꯏꯔꯣ ꯍꯣꯔꯦꯟ ꯐꯨꯜ ꯐꯨꯜ ꯈꯥꯏꯗꯣꯏꯅꯤꯗ ꯅꯍ ꯎꯝ ꯄꯨꯜ ꯈꯥꯏꯗꯣꯛꯄꯁꯦ ꯄꯨꯜ ꯑꯃꯗ ꯇꯤꯝ ꯃꯔꯤ ꯃꯉꯥ ꯃꯔꯤ ꯍꯥꯏꯌꯦꯕꯀꯣ ꯀꯃꯒꯤꯒꯦ ꯇꯤꯝ ꯃꯔꯤ ꯇꯤꯝ ꯃꯔꯤꯗꯣ ꯇꯤꯝ ꯑꯃꯅ ꯃꯦꯠꯁ ꯑꯍꯨꯝ ꯑꯍꯨꯝ ꯁꯥꯟꯅꯗꯣꯏꯅꯤꯗꯅ
ꯑꯥ
ꯃꯦꯁ ꯑꯍꯨꯝ ꯑꯨꯝ ꯁꯥꯟꯅꯕꯗꯨꯒ ꯉꯝ ꯀꯥꯟꯗꯅ ꯊ꯭ꯔꯤ ꯄꯣꯏꯟ ꯑꯗꯨꯒ ꯀꯥꯏꯗꯅ ꯖꯤꯕ ꯍꯣꯏ ꯗꯣꯁꯂ ꯀ ꯍꯣꯏꯅꯤꯕ ꯑꯗ ꯋꯥ ꯎ ꯄꯣꯏꯟꯗꯁꯨ ꯋꯥꯟ ꯋꯥꯟ ꯗꯒꯣꯜ ꯑꯣꯏꯅ ꯆꯟꯅꯕꯅꯤꯅ ꯎꯝ ꯑꯗꯨꯗꯤ ꯃꯣꯏꯒꯤ ꯄ꯭ꯂꯦ ꯃꯁꯤꯡꯗꯨꯗꯤ ꯑꯗꯨꯝ ꯇꯤꯝ ꯑꯃꯅ ꯐꯪꯕꯒꯤꯗꯣ ꯑꯗꯨꯏꯗꯤ ꯑꯗꯨꯝ ꯐꯪꯗꯣꯏ ꯅꯠꯇ꯭ꯔꯣ ꯎꯝ ꯑꯗꯨꯝ ꯐꯪꯖ ꯑꯗꯨꯗ ꯑꯗ ꯑꯗ ꯃꯁꯤꯗꯣ ꯆꯅꯤꯌꯥ ꯎꯝ ꯑꯗꯣꯗꯣ ꯆꯠꯇꯗꯣ ꯑ ꯍꯌꯦꯡ ꯍꯌꯦꯡ ꯍꯌꯦꯡ ꯀꯩꯅꯣꯒ ꯐꯜ ꯋꯤꯟꯅꯔ ꯂꯧꯕꯗꯁꯨ ꯃꯟꯗꯣ ꯀꯩꯅꯣ ꯄꯣꯏꯟ ꯁꯤꯛꯁ ꯁꯤꯛꯁ ꯑꯣꯏꯔꯦꯕꯀꯣ ꯅꯠꯇꯦ ꯁꯚꯦꯟ ꯁꯚꯦꯟ ꯑꯣꯏꯔꯦꯕ ꯑꯗꯣ ꯑꯗꯨ ꯃꯣꯕꯥꯜ ꯅꯔ
ꯑꯣ
ꯑ ꯆꯟ꯭ꯔ ꯔ ꯍꯥꯏꯗꯤ ꯒꯣꯜ ꯃꯉꯥ ꯆꯜꯂꯗꯤ ꯒꯣꯜ ꯄꯣꯏꯟ ꯃꯉꯥꯅꯦꯕ ꯑꯗꯨꯒꯒ ꯅ ꯑꯩꯉꯣꯟꯗ ꯆꯠꯂꯛꯑꯗꯤ ꯑꯩꯒꯤ ꯃꯥꯏꯅꯁ ꯐꯥꯏꯚ ꯀꯣꯔ ꯄꯣꯏꯟꯅꯦꯕ
ꯑꯣ ꯍꯟꯗꯛꯇꯤ ꯔꯨꯜꯁꯨ ꯌꯥꯝ ꯁꯦꯝꯗꯣꯛ
ꯇꯤ ꯔꯨꯜꯁꯁꯨ ꯌꯥꯝꯗ ꯈꯅ ꯅ ꯀ
ꯑꯩ ꯐꯣꯟꯗ ꯊꯦꯡꯅꯕ
ꯍꯥꯥ ꯇꯥꯗꯔꯦ
ꯇꯥꯗꯔꯦ ꯀ ꯀ ꯁ ꯈꯪꯗꯦꯔ ꯑꯣ ꯃꯣꯏꯒꯤ ꯀꯩꯅꯣ ꯎꯝ ꯕ꯭ꯔꯦꯛ ꯄꯤꯕꯗꯨ ꯕ꯭ꯔꯦꯛ ꯄꯤꯕ ꯍꯥꯏ
ꯑꯗꯨ ꯑꯗꯨ ꯑꯥꯎꯠ ꯇꯥꯔꯀꯥꯟꯗ ꯕꯣꯜ ꯊ꯭ꯔꯣ ꯇꯧꯕꯗꯣ
ꯎꯝ ꯑꯗꯨꯒꯤꯗꯨꯗ ꯎꯝ ꯁꯦꯀꯦꯟ ꯇꯔꯥꯗꯒꯤ ꯍꯦꯟꯅ ꯆꯪꯍꯟꯕ ꯌꯥꯗꯕ ꯑꯗꯒꯤ ꯀꯩ ꯀꯩꯅꯣ ꯔꯦꯠ ꯀꯥꯔꯠ
ꯄꯤꯕꯒꯤ ꯍꯥꯏꯕ꯭ꯔꯥ ꯀꯩꯅꯣ ꯑꯗꯨꯗꯁꯨ ꯚꯤ ꯑꯥꯏ ꯑꯥꯔ ꯌꯦꯡꯕ ꯈꯗꯅꯤ ꯁ ꯑꯕ ꯀꯩ ꯍꯕ ꯚ ꯑꯦ ꯑꯥꯔ ꯍꯥꯏꯕꯅꯦꯕ ꯑꯣ ꯁꯣꯔꯤ ꯁꯣꯔꯤ ꯑꯩ ꯈꯪꯗꯕ ꯑꯗꯨꯒꯤ ꯑꯗꯨꯃꯥꯏꯅ ꯍꯥꯏꯈꯤꯕꯅꯦꯅ ꯈꯪꯂꯦꯗ ꯍꯣꯏꯣꯏ ꯑꯗꯨꯗꯤ ꯍꯣꯔꯦꯟ ꯅ ꯑꯃꯝꯇ ꯇꯧꯔꯛꯑꯣ
ꯍ ꯍꯣꯏ
ꯎꯝ ꯀꯩꯅꯣ ꯑ ꯍꯣ ꯍꯣꯏ ꯐꯔꯦ ꯐꯔꯦ ꯑꯗꯨꯗꯤ ꯊꯝꯃꯒꯦ ꯎꯝ
ꯍ